ꯍꯜꯂꯣ ꯍꯥꯎ ꯕ꯭ꯔꯣ ꯍꯂꯥꯎ ꯇꯥꯏꯌꯦ
ꯉꯤꯁꯤꯁꯦ ꯅꯦꯠꯋꯥꯛꯁꯦ ꯈꯔ ꯉꯥꯏꯇꯕ ꯃꯥꯜꯂꯦꯀꯣ
ꯑꯣ ꯑꯗꯨꯅ ꯀꯩꯁꯨ ꯇꯧꯒꯦꯗ ꯑꯩꯒꯤ ꯑꯣꯏꯅꯗꯤ ꯕ꯭ꯔꯣꯒꯤ ꯕ꯭ꯔꯣꯒꯤꯗꯪ ꯌꯦꯡꯕꯩꯗꯤ ꯌꯥꯏꯌꯦ
ꯑꯩꯒꯤ ꯑꯩꯒꯤ ꯈꯣꯟꯖꯦꯜ ꯇꯥꯕ꯭ꯔꯥ
ꯑꯁ ꯌꯥꯝ ꯊꯤꯅꯃꯌꯦꯛ ꯁꯦꯡꯅ ꯇꯥꯒ꯭ꯔꯖꯥꯠꯅꯦ
ꯑꯁ ꯑꯗꯨꯗꯤ ꯅꯦꯠꯋꯥꯛꯀꯤ ꯐꯖꯥ ꯐꯈ꯭ꯔꯕ ꯖꯥꯠꯂꯥ
ꯍꯥꯏꯅꯤ
ꯑꯣ ꯀꯩꯗꯧꯔꯤꯒꯦ
ꯎꯝ ꯁꯨꯝ ꯊꯣꯛꯂꯛꯑꯝꯃꯤꯖꯠꯅꯤ ꯕꯣꯗꯔ ꯁꯨꯝ ꯉꯁꯥꯏꯒꯤ ꯐꯝꯃꯨꯕꯒꯤ ꯈ꯭ꯋꯥꯡ ꯅꯥꯏꯌꯦꯅ ꯁꯨꯝ ꯊꯣꯛꯂꯛꯑꯝꯕꯅꯦ
ꯑꯁ ꯀꯨꯏꯅ ꯐꯝꯃꯁꯨ ꯈ꯭ꯋꯥꯡꯅꯤ ꯅꯥꯒꯟꯕꯅꯤꯅꯦ
ꯑꯧ ꯃꯥꯅꯦ ꯕꯔꯗꯤ ꯀꯩ ꯃꯊꯦꯜ ꯇꯧꯔꯒꯦ
ꯑꯁ ꯑꯩ ꯉꯁꯤꯁꯦ ꯆꯝꯐꯨꯠ ꯑꯣꯏ ꯇꯧꯋꯏꯗ ꯚꯥꯏ
ꯑꯣ ꯗꯥꯏꯇꯤꯡꯒ ꯇꯧꯔꯤꯔꯣ ꯆꯝꯐꯨꯠ ꯆꯥꯁꯤꯕꯣ
ꯗꯥꯏꯇꯤꯡꯁꯨ ꯈꯔ ꯗꯥꯏꯇꯤꯡꯁꯨ ꯈꯔ ꯇꯧꯕꯀꯣ ꯍꯣ ꯍꯥꯏꯇꯥꯔꯦ ꯍꯧꯖꯤꯛꯀꯥꯟ ꯑꯁ ꯌꯥꯝ ꯆꯥꯅꯤꯡꯕꯁꯨ ꯐꯥꯎꯗꯕꯀꯣ
ꯑꯣ ꯍꯣꯏ ꯁꯥꯕ ꯑꯣꯏꯔꯤꯕ ꯌ ꯑꯣꯏꯔꯝꯕꯁꯨ ꯌꯥꯏꯑ ꯍꯥꯏꯗꯤ ꯆꯥꯕ ꯊꯛꯄ ꯈꯔ ꯅꯨꯡꯉꯥꯏꯇꯦꯗꯅ ꯁꯥꯝꯃꯔꯁꯦ
ꯎꯝ ꯃꯥꯅꯦ
ꯑꯥ
ꯃꯥꯊꯛꯇ ꯆꯥꯕ ꯊꯛꯄꯁꯨ ꯃꯇꯝ ꯍꯥꯟꯅꯗꯒꯤ ꯔꯨꯠ ꯀꯩꯅꯣ ꯃꯇꯝ ꯆꯦꯟꯖ ꯇꯧꯕꯀꯣ ꯑꯗꯨꯒꯤ
ꯑꯣ
ꯍꯥꯟꯅ ꯔꯣꯇꯤꯟꯗꯒꯤ ꯆꯦꯟꯖ ꯇꯧꯔꯛꯄꯗꯒꯤ ꯀꯩꯅꯣ ꯇꯧꯕ ꯋꯥꯅꯤꯗ
ꯑꯣ ꯑꯗꯨꯗꯤ ꯕꯗꯠꯁꯦ ꯀꯩꯅꯣ ꯒꯨꯝꯕ ꯇꯧꯔꯝꯗꯧ ꯃꯥꯜꯂꯦ ꯖꯤꯝꯒꯨꯝꯕꯁꯨ ꯑꯗꯨ ꯇꯧꯔꯝꯗꯧ ꯃꯥꯜꯂꯦ ꯑꯩꯅ ꯈꯟꯕꯗꯠ
ꯍꯩ ꯑꯗꯨꯝ ꯑꯗꯨꯃꯛꯕꯨꯨꯗꯤ ꯇꯧꯗꯦꯗ
ꯑꯣ ꯏꯁꯇꯥꯔꯇꯤꯡꯅꯦꯕ ꯀꯣ
ꯑ ꯏꯁꯇꯥꯇꯤꯡꯅꯦ
ꯑꯆꯥ ꯑꯠꯆꯥ
ꯕꯣꯔꯗꯤ ꯀꯩ ꯃꯊꯦꯜ ꯇꯧꯔꯒꯦ
ꯑ ꯕ꯭ꯔꯣꯏꯑꯩꯁꯨ ꯀꯩꯅꯣ ꯇꯧꯁꯜꯂꯦ ꯑ ꯉꯁꯤꯁꯦ ꯁꯧꯒ꯭ꯔꯤ ꯑꯃꯒ ꯀꯣ
ꯑꯁ ꯑꯍꯥꯎꯕ ꯏꯟꯁꯥꯡꯅꯤꯅꯦ ꯀꯩꯅꯣ
ꯁꯝꯃꯔꯗꯗꯤ ꯌꯥꯝ ꯍꯥꯎꯈ꯭ꯔꯦ ꯁꯧ ꯁꯧꯒ꯭ꯔꯤ ꯑꯃꯒ ꯀꯥꯡꯒꯧ ꯑꯃꯒ ꯇꯧꯁꯜꯂꯦ ꯑꯗꯨꯝ
ꯁꯧꯒ꯭ꯔꯤ ꯁꯧꯒ꯭ꯔꯤ ꯄꯜ ꯄꯜꯂꯨꯕꯗ ꯑꯩꯒꯤ ꯊꯥꯏꯅꯒꯤ ꯍꯣꯁꯇꯦꯜꯒꯤ ꯂ ꯄꯨꯟꯁꯤꯗꯣ ꯅꯤꯡꯁꯤꯡꯂꯛꯏꯅꯦ
ꯍꯦ ꯍꯦ ꯍꯦ ꯑꯣ ꯍꯣꯁꯇꯦꯜꯒꯤ ꯀꯥꯎꯉꯝꯗ꯭ꯔꯕ
ꯑ ꯍꯣꯁꯇꯦꯜꯒꯤ ꯀꯥꯎ ꯉꯝꯗꯦꯅꯦ
ꯇꯦꯂꯥꯏ ꯍꯥꯎꯕꯅꯤ ꯍꯥꯎꯕꯅꯤ ꯕ꯭ꯔꯣ ꯁꯧꯒ꯭ꯔꯤꯒꯤꯁꯨ ꯃꯍꯥꯎ ꯇꯣꯉꯥꯟꯕ ꯑꯃ ꯂꯩꯕꯅꯤ ꯉꯥꯒ ꯊꯥꯛꯆꯜꯂꯒ ꯀꯣ ꯆꯥꯕꯩ ꯃꯣꯏꯅ ꯍꯥꯎꯕꯅꯤ ꯕ꯭ꯔꯣꯗꯤ ꯍꯣꯁꯇꯦꯜ ꯀꯔꯝꯕ ꯍꯣꯁꯇꯦꯜ ꯂꯩꯔꯝꯒꯦ ꯊꯥꯏꯅ
ꯑꯩꯁꯦ ꯍꯣꯁꯇꯦꯜ ꯌꯥꯝꯃꯦꯗ ꯕ꯭ꯔꯣ ꯍꯥꯏꯕꯗꯤ ꯑꯃꯨꯛ ꯑꯃꯨꯛꯇ ꯆꯦꯟꯖ ꯇꯧꯕ ꯑꯁꯨꯝ ꯇꯧꯔꯒ ꯂꯩꯕꯀꯣ
ꯑꯠꯆꯥ ꯑꯠꯆꯥ ꯀꯩꯅꯣꯒꯤ ꯍꯥꯏꯇꯥꯔꯦꯅꯦ ꯑꯦꯀꯥꯗꯃꯤꯛ ꯖꯔꯅꯤꯒꯤꯒ ꯑꯗꯨꯝ ꯂꯩꯔꯤꯑꯕꯀꯣ
ꯍꯣꯏ ꯑꯦꯀꯥꯗꯃꯤꯛ ꯑꯦꯀꯥꯗꯃꯤꯛꯒꯤꯁꯦ ꯑꯗꯨꯝ ꯂꯣꯏꯕ ꯑꯌꯥꯝꯕꯅ ꯑꯗꯨꯗ ꯍꯧꯔꯒꯦꯗ ꯍ
ꯑꯣ
ꯑꯩꯈꯣꯏꯗꯤ ꯑꯩꯈꯣꯏ ꯄꯦꯔꯦꯟꯁꯅ ꯚꯔꯥ ꯂꯩ ꯂꯩꯍꯟꯗꯦꯕꯀꯣ ꯑꯗꯨꯒꯤ ꯑꯁ ꯅꯣꯏ ꯁꯨꯃꯥꯏ ꯇꯧꯔꯗꯤ ꯃꯤ ꯑꯣꯏꯔꯣꯏ ꯃꯤ ꯑꯣꯏꯔꯣꯏ ꯁꯤꯒꯤ ꯋꯥꯍꯩꯁꯤ ꯍꯥꯏꯔꯒ ꯍꯣꯁꯇꯦꯜꯕꯨ ꯕꯣꯔꯗꯤꯡ ꯍꯣꯁꯇꯦꯜ ꯕꯣꯔꯗꯤꯡꯗ ꯑꯗꯨꯝ ꯇꯧ ꯂꯩ ꯂꯩꯒ꯭ꯔꯦꯕ ꯑꯗꯨꯁꯨ ꯑꯩꯈꯣꯏꯁꯨ ꯈꯔ ꯁꯥꯊꯤꯕꯅꯤꯅꯀꯣ ꯈꯔ ꯅꯥꯎꯇꯤ ꯑꯣꯏꯕꯅꯤꯅ ꯃꯣꯏꯁꯨ ꯐ꯭ꯔꯤ ꯊꯥꯗꯣꯛꯄ ꯇꯟꯗꯤ ꯇꯟꯕꯖꯥꯠꯅꯤ
ꯑꯣ
ꯃꯔꯨꯞ ꯃꯄꯥꯡ ꯅꯨꯡꯉꯥꯏꯕ ꯀꯥꯗ ꯀꯩ ꯀꯩꯅꯣ ꯅꯨꯄꯥ ꯑꯣꯏ ꯅꯤꯅ ꯇꯧꯔꯛꯏꯗꯅ
ꯑꯥ
ꯑꯗꯨ ꯇꯧꯗꯅꯕ ꯍꯥꯏꯅ ꯃꯣꯏꯅ ꯍꯣꯁꯇꯦꯜꯗ ꯅꯝ ꯅꯝꯔꯒ ꯊꯝꯂꯝꯕꯅꯤꯅꯦ
ꯑꯗꯨꯛꯀꯤ ꯃꯇꯤꯛ ꯆꯦꯛꯁꯟꯅ ꯁꯦꯟꯅꯒ꯭ꯔꯦꯕ ꯁ꯭ꯇꯤꯛ ꯑꯟꯗꯔ ꯁ꯭ꯇꯤꯛ ꯀꯟꯇ꯭ꯔꯣꯜꯗ ꯅꯠꯇ꯭ꯔꯥ
ꯃꯥꯅꯤ ꯑꯗꯨ ꯑꯣꯏꯔꯁꯨ ꯑꯗꯨꯗꯤ ꯑꯗꯨ ꯈꯜꯂꯨꯔꯒ ꯑꯁ ꯑꯗꯨ ꯌꯥꯝ ꯐꯩꯅꯤ ꯍꯥꯏꯅ ꯍꯧꯖꯤꯛ ꯈꯜꯂꯤꯅꯤ
ꯎꯝ ꯆꯨꯝꯕꯅꯤꯗ ꯕ꯭ꯔꯗꯔ ꯍꯥꯏꯗꯤ ꯄꯦꯔꯦꯟꯁꯅ ꯍꯥꯏꯕꯁꯦ ꯍꯣꯏ ꯁꯨꯝ ꯐꯠꯇꯕꯁꯨ ꯌꯥꯎꯗꯕ ꯗꯤꯌꯥꯎꯗꯦ ꯑꯗꯨ ꯑꯌꯥꯝꯅꯗꯤ ꯂꯣꯏ ꯐꯕꯅꯤ ꯐꯩ ꯍꯥꯏꯗꯦ ꯅꯥꯏꯟꯇꯤ ꯄꯥꯔꯁꯦꯟ ꯗꯤ ꯑꯗꯨꯝ ꯐꯕꯅꯦꯅ ꯑꯗꯨꯝ ꯑꯣꯏꯗ ꯍꯥꯏꯕꯗꯤ
ꯃꯣꯏꯅ ꯐ꯭ꯔꯤ ꯊꯝꯃꯝꯃꯒ ꯎꯝ ꯍꯣꯏꯅ ꯁꯨꯃꯥꯏ ꯇꯧꯔꯝꯗꯤ ꯑꯩꯒꯤ ꯐꯤꯕꯝꯁꯦ ꯀꯔꯤ ꯑꯣꯏꯗ ꯍꯥꯏꯅ ꯈꯜꯂꯨꯕꯗꯀꯣ
ꯑ
ꯑꯁ ꯌꯥꯝ ꯊꯤ ꯐꯈ꯭ꯔꯖꯥꯠꯅꯤ ꯃꯣꯏꯅ ꯇꯧꯔꯤꯁꯦ
ꯃꯥꯅꯤ ꯃꯥꯅꯤ ꯃꯣꯏꯗꯒꯤ ꯄꯦꯔꯦꯟꯁꯇꯒꯤ ꯇꯝꯖꯕꯁꯨ ꯌꯥꯝ ꯂꯩ ꯍꯥꯏꯇꯥꯔꯦ ꯑꯩꯈꯣꯏꯒꯤ ꯀꯨꯂꯤꯡ ꯁ꯭ꯀꯨꯂꯤꯡ ꯈꯤꯇꯪ ꯅꯠꯇꯕꯀꯣ
ꯃꯥꯅꯦ
ꯁꯥꯏꯅ ꯕꯤꯍꯦꯕꯤꯌꯔ ꯃꯦꯅꯔꯁꯤꯗꯤ ꯃꯣꯏꯗꯒꯤ ꯇꯝꯒꯗꯧꯕꯅꯦꯕ ꯍꯥꯏꯕꯗꯤ ꯌꯨꯝꯒꯤ
ꯍꯥꯏ ꯁ꯭ꯀꯨꯜ ꯍꯥꯏ ꯁ꯭ꯀꯨꯜ ꯃꯇꯝꯗ ꯆꯍꯤ ꯇꯔꯥ ꯆꯍꯤ ꯇꯔꯥꯃꯨꯛ ꯕꯣꯔꯗꯤꯡꯗ ꯊꯝꯃꯝꯈ꯭ꯔꯦ
ꯑꯥ
ꯑꯗꯨꯗꯒꯤ ꯂꯣꯏꯔꯛꯄꯗ ꯀꯣꯂꯦꯖ ꯂꯣꯏꯕ ꯐꯥꯎ ꯀꯣꯂꯦꯖ ꯐꯥꯎ ꯑꯗꯨꯗꯒꯤ ꯊꯝꯃꯝꯃꯦ ꯍꯣꯁꯇꯦꯜꯗ ꯑꯃꯨꯛ ꯊꯝꯃꯤꯅꯤ
ꯑꯣ
ꯁꯤꯒꯤ ꯑꯋꯥꯕꯁꯤꯗꯤꯕ
ꯍ ꯍ ꯍꯣꯏ ꯗꯤ ꯗꯤ ꯈꯔꯕꯨꯗꯤ ꯏꯟꯗꯤꯄꯦꯟꯗꯦꯟ ꯑꯣꯏꯅ ꯀꯩꯅꯣ ꯇꯧꯕꯗꯨꯗꯤ ꯐꯪꯉꯝꯃꯔꯣꯏ ꯕ꯭ꯔꯣ ꯑꯗꯨꯗꯤ ꯍꯣꯏ ꯁꯨꯇꯤꯒꯨꯝꯕ ꯅꯠꯇꯅ
ꯍ‌ꯣꯏ ꯑꯃꯔꯣꯝꯗ ꯍꯥꯏꯔꯗꯤ ꯃꯤ ꯃꯌꯥꯝ ꯂꯩꯃꯤꯅ ꯄꯨꯟꯅ ꯆꯥꯃꯤꯟꯅꯕ ꯊꯛꯃꯤꯟꯅꯕ ꯑꯗꯨꯝ ꯇꯧꯅꯤ ꯑꯃꯔꯣꯝꯗꯗꯤ ꯅꯨꯡꯉꯥꯏ ꯍꯥꯏꯗꯤ ꯁꯨꯝ ꯌꯦꯟꯁꯥꯡ ꯍꯥꯎꯗ꯭ꯔꯁꯨ ꯃꯤ ꯃꯌꯥꯝ ꯆꯥꯕꯅꯤꯅꯀꯣ
ꯑꯣ ꯃꯥꯅꯤ
ꯑꯗꯨꯗ ꯑꯁ ꯌꯦꯡꯒ ꯑꯗꯨꯝ ꯆꯥꯕꯅꯤ ꯆꯥꯕꯁꯨ ꯌꯥꯝ ꯌꯥꯎꯋꯦꯕ ꯑꯩꯈꯣꯟꯗ ꯌꯥꯝ ꯅꯨꯡꯉꯥꯏ ꯍꯥꯏꯇꯥꯔꯦꯗꯤ
ꯍꯣꯡꯕ꯭ꯔꯣ ꯑꯗꯨꯒꯤꯁꯨ ꯑꯗꯨꯝ ꯇꯣꯉꯥꯟꯕ ꯑꯦꯛꯁꯄꯔꯦꯟꯁ ꯑꯃ ꯂꯩꯕ ꯃꯥꯜꯂꯦꯁꯨ ꯃꯌꯥꯝ ꯑꯗꯨꯃꯥꯏꯅꯁꯨ ꯑꯗꯨꯝ ꯍꯥꯏꯅꯩꯀꯣ ꯍꯥꯏꯗꯤ ꯆꯥꯃꯤꯟꯅꯕ ꯀꯣꯏꯃꯤꯟꯅꯕ ꯂꯥꯡꯃꯤꯟꯅꯕ ꯂꯥꯏꯔꯤꯛ ꯄꯥꯝꯃꯤꯟꯅꯕ ꯑꯗꯨꯒꯤꯁꯨ ꯅꯨꯡ ꯑꯥ
ꯑꯗꯨ ꯃꯊꯛꯇ ꯑꯩꯈꯣꯏ ꯍꯣꯁꯇꯦꯜꯒꯨꯝꯕꯗꯗꯤ ꯏꯟꯇꯔꯇꯦꯟꯃꯦꯟꯁꯨ ꯈꯔ ꯈꯔ ꯍꯥꯞꯄꯤꯗꯅ ꯍꯞꯇꯥ ꯍꯞꯇꯥꯒꯤ ꯁꯇꯔꯗꯦꯒꯨꯝꯕꯗ ꯑꯃꯃꯝꯗꯤ ꯍꯥꯞꯄꯗ ꯑꯗꯨꯒꯤ ꯑꯗꯨꯁꯨ ꯌꯥꯝ ꯅꯨꯡꯉꯥꯏꯅꯦ
ꯃꯥꯅꯦ ꯃꯥꯅꯦ ꯑꯗꯨꯕꯨ ꯑꯗꯨꯁꯨ ꯅꯨꯡꯉꯥꯏꯕ ꯃꯈꯜ ꯑꯃꯅꯤꯗꯤ ꯀꯩꯅꯣ
ꯎꯝ ꯍꯥꯏꯕꯗꯤ ꯃꯤ ꯇꯣꯉꯥꯟ ꯇꯣꯉꯥꯟꯕ ꯃꯤ ꯄꯨꯟꯕꯅꯤꯀꯣ ꯃꯁꯥꯒꯤ ꯀꯩ ꯀꯩꯅꯣ ꯑꯍꯩ ꯑꯍꯩꯕꯁꯤꯡꯗꯨ ꯄꯨꯊꯣꯛꯑꯒ ꯑꯗꯨꯝ ꯇꯧꯕꯗꯣ ꯑꯁ ꯌꯥꯝ ꯅꯣꯛꯅꯤꯡꯕ ꯇꯥꯟꯖꯥꯁꯨ ꯌꯥꯝ ꯌꯥꯎꯔꯈ꯭ꯔꯦ ꯖꯥꯅꯤꯗ
ꯂꯣꯏ ꯁꯨꯗꯣꯏꯅꯤꯕ꯭ꯔꯣ ꯑꯗꯨꯗꯤ ꯃꯈꯟ ꯃꯊꯦꯜ ꯍꯥꯏꯇꯥꯥꯔꯦꯅꯦꯀꯣ
ꯎꯝ ꯂꯣꯏ ꯁꯨꯔꯦ
ꯕ꯭ꯔꯣꯗꯤ ꯀꯩꯅꯣ ꯇꯧꯗ꯭ꯔꯣ ꯋꯥꯔꯜ ꯀꯞꯀꯨꯝꯕꯗꯤ ꯌꯦꯡꯗ꯭ꯔꯣ
ꯑꯁ ꯐꯖꯅ ꯑꯗꯨ ꯌꯦꯡꯕꯗꯒꯤꯅꯤꯅꯦ ꯍꯧꯖꯤꯛꯀꯥꯟ ꯐꯨꯗ ꯇꯥꯏꯃꯤꯡꯁꯦ ꯂꯣꯏ ꯆꯦꯟꯖ ꯂꯥꯛꯄꯁꯦ
ꯑ ꯍꯣꯏꯅꯦ ꯆꯨꯝꯃꯤ ꯃꯣꯏ ꯇꯥꯏꯃꯤꯡꯗꯨꯁꯨ ꯈꯔ ꯐꯔꯛ ꯇꯥꯏꯀꯣ ꯇꯦꯟꯗꯒꯨꯝꯕ ꯋꯥꯟ ꯑꯗꯨꯗꯥꯏꯗ ꯖꯨꯝ ꯇꯧꯕ ꯊ꯭ꯔꯤ ꯁ꯭ꯋꯥꯏꯗꯗꯤ ꯁꯥꯟꯅꯕ ꯃꯥꯜꯂꯦꯀꯣ ꯑꯣ ꯕ꯭ꯔꯣꯗꯤ ꯀꯩ ꯇꯤꯝꯗ ꯁꯞꯄꯣꯔꯠ ꯇꯧꯅꯣ
ꯑꯩꯁꯦ ꯍꯧꯖꯤꯛꯇꯤ ꯐꯥꯏꯅꯦꯜ ꯂꯥꯛꯇꯗ꯭ꯔꯤꯕꯅꯤꯅ ꯀꯩꯅꯣ ꯑꯃ ꯏꯁꯄꯦꯁꯤꯐꯤꯛ ꯑꯣꯏꯅꯗꯤ ꯂꯩꯗ꯭ꯔꯤꯕꯀꯣ ꯑꯩꯗꯤ ꯑꯗꯨꯝ ꯑꯌꯥꯝꯕ ꯑꯩꯒꯤ ꯁꯞꯄꯣꯔꯠ ꯇꯧꯕꯁꯤꯅ ꯌꯥꯝ ꯂꯩꯗ ꯍꯥꯏꯗꯤ ꯅꯍꯥꯟꯋꯥꯏ ꯊꯥꯏꯅꯗꯒꯤ ꯃꯣꯏꯒꯤ ꯄꯔꯐꯣꯔꯃꯦꯟꯁ ꯌꯦꯡꯉꯒ ꯑꯍꯩ ꯍꯩꯕ ꯌꯥꯝ ꯀꯩꯅꯣ ꯔꯦꯀꯣꯔꯠ ꯂꯧꯕ ꯌꯥꯝ ꯂꯩꯌꯦꯗꯅ
ꯑꯥ
ꯑꯗꯨꯒꯤ ꯂꯩꯕꯒꯤ ꯑꯩꯁꯨ ꯑꯗꯨꯝ
ꯑꯗꯨꯅꯁꯨ ꯅꯨꯡꯉꯥꯏꯕꯅꯤꯗ ꯕꯥꯕꫭꯛ ꯑꯃꯁꯨ ꯑꯃꯁꯨ ꯃꯌꯥꯝꯒꯤ ꯄꯨꯜꯂꯞ ꯁꯨꯅꯕ ꯌꯦꯡꯕꯗꯣ
ꯃꯥꯅꯦ
ꯑꯗꯨꯅꯁꯨ ꯅꯨꯡꯉꯥꯏꯕꯅꯤꯗꯥ ꯑꯃꯈꯛ ꯂꯣꯏꯅꯔꯤꯁꯤꯁꯦ ꯍꯦꯛ ꯂꯩꯍꯧꯕꯗ ꯍꯦꯛꯇ ꯌꯦꯡꯅꯤꯡꯕ ꯐꯥꯎꯗꯕꯅꯦꯕ
ꯃꯥꯅꯦ ꯑꯗꯨ ꯂꯣꯏꯅ ꯌꯦꯡꯅꯕ ꯍꯣꯠꯅꯕꯗꯗꯤ ꯑꯁ
ꯆꯨꯝꯃꯤ ꯆꯨꯝꯃꯤ ꯕ꯭ꯔꯣ ꯑꯩꯁꯨ ꯈꯪꯉꯤ ꯍꯥꯏ ꯐꯤꯜ ꯍꯥꯏꯇꯥꯔꯦ ꯑꯩꯁꯨ ꯃꯇꯨꯝ ꯑꯃꯗꯥ ꯌꯦꯡꯉꯝꯃ‌ꯦ ꯌꯥꯝꯅ ꯑꯩꯁꯨ ꯍꯧꯖꯤꯛꯀꯥꯟꯗꯤ ꯑꯗꯨꯃꯥꯏ ꯀꯟꯅꯗꯤ ꯌꯦꯡꯗ꯭ꯔꯦ ꯍꯥꯏꯗꯤ
ꯍꯧꯖꯤꯛꯀꯥꯟꯗꯤ ꯑꯩꯈꯣꯏ ꯑꯩꯁꯨ ꯐ꯭ꯔꯤ ꯂꯩꯕꯅꯤꯅꯥ ꯑꯗꯨ ꯑꯗꯨ ꯇꯧꯋꯦꯕꯀꯣ ꯐ꯭ꯔꯤ ꯂꯩꯕ ꯁꯔꯨꯛꯇꯤ ꯀꯩꯅꯣ ꯈꯛꯇ ꯀꯩꯅꯣ ꯑꯃꯈꯛ ꯑꯗꯨ ꯌꯦꯡꯕꯅ ꯐꯩ ꯍꯥꯏꯅꯀꯣ
ꯑꯥ
ꯑꯩꯁꯨ ꯑꯗꯨꯝ ꯇꯧꯔꯥ ꯂꯩꯕꯅꯤ ꯍꯧꯖꯤꯛꯇꯤ ꯐ꯭ꯔꯤ ꯑꯣꯏꯔꯅꯤꯅꯦ ꯆꯥꯕ ꯊꯛ ꯇꯨꯝꯕ ꯈꯛꯇꯗꯤ ꯍꯛꯆꯥꯡꯁꯦ ꯀꯌꯥ ꯅꯨꯡꯉꯥꯏꯇꯦꯕꯀꯣ ꯑꯗꯨꯒꯤ
ꯍ
ꯇꯨꯝꯁꯨ ꯇꯨꯡꯅꯤꯡꯗꯦꯅꯦ
ꯑ ꯍꯥ
ꯑꯗꯨꯒꯤ ꯍꯧꯖꯤꯛꯀꯥꯟꯁꯤ ꯍꯧꯖꯤꯛ ꯍꯧꯖꯤꯛ ꯑꯩꯈꯣꯏꯒꯤ ꯃꯤꯑꯣꯏꯕꯒꯤꯁꯤꯗꯤ ꯅꯨꯡꯊꯤꯟ ꯅꯨꯡꯗꯥꯡ ꯂꯩ ꯅꯨꯃꯤꯗꯥꯡ ꯅꯨꯃꯤꯗꯥꯡꯗꯗꯤ ꯇꯨꯝꯕ ꯃꯇꯝꯅꯤꯗꯅ
ꯃꯥꯅ‌ꯦ
ꯅꯣꯡ ꯍꯦꯛ ꯉꯥꯜꯂꯛꯄꯗꯒꯤ ꯃꯁꯥ ꯃꯁꯥꯒꯤ ꯊꯕꯛ ꯇꯧꯕ ꯃꯇꯝꯅ‌ꯦꯕꯀꯣ ꯑꯗꯨꯒꯤ ꯑꯗꯨꯒꯤ ꯔꯨꯇꯤꯟ ꯂꯣꯏ ꯍꯧꯖꯤꯛꯀꯥꯟꯗꯤ ꯊꯨꯒꯥꯏꯔꯤꯅꯦ ꯑꯗꯨ ꯑꯣꯏꯒꯦꯔꯣ ꯇꯨꯝꯅꯤꯡ ꯇꯨꯝꯅꯤꯡꯕ ꯃꯇꯝꯗꯥ ꯇꯨꯝꯒꯅꯤ ꯇꯨꯝꯅꯤꯡꯗꯕ ꯃꯇꯝꯗ ꯀꯩꯀꯩꯅꯣ ꯇꯧꯅꯦꯕꯀꯣ ꯑꯗꯨꯃꯥꯏꯅ ꯇꯧꯋ‌ꯦꯕꯥ
ꯍꯥ
ꯑꯁ ꯑꯗꯨꯃꯥꯏꯅ ꯇꯧꯕꯅꯤ
ꯑꯗꯣ ꯅꯨꯡꯗꯤ ꯅꯨꯡꯉꯥꯏꯇꯕꯅꯦꯕ꯭ꯔꯣ ꯍꯥꯏꯗꯤ ꯑꯗꯨꯃꯥꯏꯅ ꯑꯣꯟꯅꯕꯁꯦꯀꯣ ꯍꯥꯏꯗꯤ ꯔꯨꯇꯤꯟꯁꯤ
ꯃꯇꯝ ꯄꯨꯟꯁꯤ ꯆꯨꯞꯄ ꯇꯧꯒꯗꯕ ꯅꯠꯇꯦꯅ ꯃꯇꯝ ꯈꯔꯥ ꯃꯇꯝ ꯃꯇꯝ ꯈꯔꯒꯤ ꯋꯥꯅꯤꯗ ꯋꯥꯅꯦꯕ ꯅꯣꯏꯔꯣꯝꯗꯤ ꯌꯥꯝ ꯁꯥꯕ꯭ꯔꯣ
ꯍꯧꯖꯤꯛꯀꯥꯟ ꯁꯥꯏꯌꯦ ꯌꯥꯝꯅ ꯅꯣꯡꯁꯨ ꯄꯥꯛ ꯆꯨꯗꯦꯕꯀꯣ ꯑꯗꯨꯅ ꯑꯗꯨꯅ‌ꯦ ꯌꯥꯝ ꯁꯥꯕꯅꯤꯅ ꯍꯧꯖꯤꯛꯀꯥꯟꯗꯤ ꯈꯔꯗꯤ ꯅꯨꯡꯉꯥꯏꯇꯦ ꯍꯥꯏꯇꯥꯔꯦ ꯍꯥꯏꯗꯤ
ꯅꯣꯡ ꯆꯨꯕꯗꯨ ꯑꯣꯏꯅ ꯑꯩꯗꯤ ꯑꯩꯗꯤ ꯄꯥꯝꯔꯛꯀꯦ ꯍꯧꯖꯤꯛꯀꯥꯟꯁꯦ
ꯎꯝ ꯆꯨ ꯌꯥꯗ꯭ꯔꯦꯅꯦ ꯑꯩꯈꯣꯏ ꯁꯣꯝꯗꯗꯤ ꯀ꯭ꯂꯥꯎꯗꯤ ꯑꯗꯨꯝ ꯑꯣꯏꯕꯀꯣ ꯑꯗꯨꯒ ꯆꯨꯗꯤ ꯁꯨꯡꯆꯨ ꯆꯨꯗꯕꯀꯣ
ꯃꯥꯅꯦ ꯑꯩꯈꯣꯏ ꯑꯩꯈꯣꯏ ꯁ꯭ꯋꯥꯏꯁꯨ ꯁꯨꯃꯥꯏꯅ ꯇꯧꯋꯦꯕꯀꯣ ꯍꯧꯖꯤꯛꯀꯁꯤꯗꯤ ꯑꯁ ꯌꯦꯡꯂꯨꯔꯒ ꯐꯖꯅ ꯅꯨꯡꯁꯥꯁꯦ ꯂꯪꯇ꯭ꯔꯤꯛ ꯂꯪꯒ ꯂꯩꯔꯤꯅꯤ
ꯑꯣ
ꯁꯥꯏ ꯑꯃꯗꯗꯤ ꯁꯥꯏ ꯑꯃꯗꯗꯤ ꯀꯩꯅꯣ ꯅꯣꯡ ꯌꯥꯝ ꯃꯝꯃꯦꯕꯀꯣ
ꯑꯥ
ꯑꯗꯨꯒ ꯑꯩꯈꯣꯏ ꯁ꯭ꯋꯥꯏꯗꯗꯤ ꯏꯁ ꯂꯣꯏꯔꯦ ꯁꯥꯕꯁꯤꯅ
ꯀꯩꯅꯣ ꯇꯧꯔꯕ ꯕ꯭ꯔꯣ ꯍꯣꯏꯗꯤ ꯀꯩꯅꯣꯒꯤ ꯁꯤꯖꯟ ꯍꯧꯔꯕꯣ ꯑꯥ ꯂꯧꯒꯤ ꯁꯤꯖꯟ ꯍꯥꯏꯒꯗ꯭ꯔꯥ ꯀꯩꯅꯣꯒꯤ
ꯍꯣꯏ ꯍꯧꯔꯦ ꯈꯔ ꯈꯔ ꯈꯔꯗꯤ ꯃꯅꯥ ꯃꯁꯤꯡꯗꯤ ꯆꯥꯕ ꯍꯧꯔꯤꯅꯦ
ꯑꯣ ꯍꯧꯔꯦꯕꯀꯣ
ꯆꯥꯕ ꯍꯧꯔꯦ ꯍꯣꯏ ꯑꯌꯥꯝꯕꯗꯤ ꯌꯥꯝ ꯑꯦꯕꯥꯏꯂꯦꯕꯜꯗꯤ ꯑꯣꯏꯗ꯭ꯔꯤꯕꯀꯣ ꯑꯗꯨ ꯑꯣꯏꯔꯁꯨ ꯈꯖꯤꯛ ꯈꯖꯤꯛ ꯑꯗꯨꯝ ꯆꯥꯕ ꯐꯪꯈ꯭ꯔꯕ
ꯑꯣ ꯀꯩꯅꯣꯒꯤꯅ ꯍꯥꯏꯁꯤꯅ ꯀꯩ ꯍꯥꯏꯅꯤ ꯑꯩꯈꯣꯏꯒꯤ ꯀꯩꯅꯣꯒꯤ ꯀꯩ ꯍꯥꯏꯒꯅꯤ ꯀ꯭ꯔꯣꯞ ꯁꯤꯖꯟ ꯍꯥꯏꯒꯗ꯭ꯔꯥ
ꯑꯣꯏ ꯀ꯭ꯔꯣꯞ ꯁꯤꯖꯟꯃꯛꯇꯤ ꯅꯠꯇ꯭ꯔꯦꯕꯀꯣ ꯍꯧꯖꯤꯛ ꯍꯥꯏꯕꯗꯤ ꯃꯅꯥ ꯃꯁꯤꯡ ꯊꯥꯕ ꯌꯥꯝ ꯂꯩꯗꯅ
ꯑ
ꯑꯗꯨꯒꯨꯝꯕꯗꯤ ꯌꯥꯝ ꯑꯃꯨꯛ ꯆꯥꯕ ꯐꯪꯈ꯭ꯔꯦ ꯍꯧꯖꯤꯛꯀꯥꯟ ꯌꯥꯝ ꯀꯟꯅꯗꯤ ꯑꯦꯕꯥꯏꯂꯦꯕꯜꯗꯤ ꯑꯣꯏꯗ꯭ꯔꯤ
ꯕ꯭ꯔꯣꯅ ꯍꯥꯏꯔꯤꯁꯤꯅ ꯀꯩꯅꯣꯗꯕ ꯑꯦꯒ꯭ꯔꯤꯀꯜꯆꯔꯦꯜ ꯑꯦꯛꯇꯤꯕꯤꯇꯤ ꯍꯥꯏꯒꯗ꯭ꯔꯥ ꯑꯗꯨꯒꯤ
ꯁꯣ꯭ꯔꯦꯜ ꯑꯦꯛꯇꯤꯇꯤꯁ ꯍ‌ꯣꯏ
ꯑꯗꯨ ꯍꯧ ꯆꯠꯊꯕ ꯍꯧꯔꯕ꯭ꯔꯥ ꯍꯥꯏꯗꯤ ꯕꯣꯔꯣꯒꯤ ꯀꯩꯅ ꯍꯧꯔꯕ꯭ꯔꯥ ꯍꯣꯔ ꯍꯣꯏꯒꯤ ꯔꯤꯖꯟ ꯍꯥꯏꯒꯗ꯭ꯔꯥ ꯔꯣꯝꯗꯗꯤ
ꯑꯩꯈꯣꯏꯗꯤ ꯐꯖꯅ ꯍꯧꯔꯦꯍꯦ
ꯑꯣ ꯀꯩꯅꯣ ꯀꯩꯀꯥ ꯁꯣꯏꯋꯤꯡ ꯀꯩꯀꯥ ꯑꯗꯨꯝ ꯁꯤꯠ ꯅꯨꯡ ꯀꯩꯅꯣ ꯇꯧꯕ ꯑꯗꯨꯝ ꯍꯧꯔꯕꯣ
ꯂꯣꯏ ꯂꯣꯏꯔꯦ ꯑꯗ ꯍꯧꯖꯤꯛ ꯍꯧꯖꯤꯛ ꯑꯒꯥꯁ ꯊꯥ ꯑꯃ ꯑꯅꯤ ꯂꯩꯔꯗꯤ ꯑꯃꯨꯛ ꯍꯥꯔꯔꯕꯦꯁꯃꯨꯛ ꯇꯧꯔꯅꯤꯅꯦ ꯑꯩꯈꯣꯏꯗꯤ ꯁꯣꯏꯗꯤ ꯖꯨꯃꯤꯡ ꯀꯜꯇꯤꯚꯦꯁꯟꯅꯤꯅ ꯀꯣ
ꯑꯣ ꯗꯕꯜꯅꯤ ꯗꯕꯜ ꯑꯣꯏꯗꯣꯏꯔꯥ
ꯗꯕꯜ ꯗꯕꯜ ꯑꯣꯏꯕꯁꯨ ꯌꯥꯎꯋꯦ ꯍꯣꯏ
ꯑ ꯑꯣ ꯑꯩꯈꯣꯏ ꯁ‌ꯣꯟꯗꯗꯤ
ꯗꯕꯜ ꯍꯣꯟꯠꯅꯗꯦꯗ ꯑꯗꯨ ꯈꯔ ꯈꯔ ꯀꯅꯥ ꯀꯔꯤ ꯍꯥꯏꯁꯤꯔꯥ ꯌꯥꯝ ꯊꯕꯛ ꯌꯥꯝ ꯁꯨꯅꯤꯡꯕ ꯀꯥꯡꯕꯨꯗꯣ
ꯑꯥ
ꯑꯗꯨꯗꯤ ꯗꯕꯜ ꯀ꯭ꯔꯣꯞꯄꯤꯡ ꯑꯣꯏꯅ ꯑꯗꯨꯝ ꯇꯧꯋꯦ
ꯑꯣ ꯑꯩꯈꯣꯏ ꯁꯣꯝꯗꯗꯤ ꯀꯩꯅꯣ ꯍꯥꯏꯇꯥꯔꯦꯅꯦ ꯅꯣꯏ- ꯃꯣꯟꯁꯨꯟꯗ ꯗꯤꯄꯦꯟ ꯇꯧꯕꯅꯤꯅ ꯅꯣꯡꯁꯦ ꯇꯥꯗꯕꯅꯤꯅꯦꯀꯣ
ꯎꯝ
ꯍꯧꯕ ꯌꯥꯗ꯭ꯔꯦꯅꯦ ꯍꯧꯕꯩ ꯍꯧꯕꯨꯗꯤꯍꯧꯔꯦ ꯑꯗ‌ꯣꯏꯇꯥꯔꯁꯨ ꯁꯣꯌꯤ ꯀꯩꯀꯥꯗꯤ ꯇ- ꯇꯧꯅꯗ꯭ꯔꯤꯕꯀꯣ
ꯑ ꯑꯗꯨ ꯅꯣꯏ ꯅꯣꯏ ꯅꯣꯏ ꯗꯥꯏꯔꯦꯛ ꯁꯣꯋꯤꯡ ꯇꯧꯕ꯭ꯔꯥ ꯅꯠꯇ꯭ꯔꯒ ꯄꯥꯝꯕꯤꯗꯣ ꯄꯥꯝꯕꯤꯅ ꯊꯥꯕ꯭ꯔꯥ
ꯕ꯭ꯔꯣ ꯀꯩꯅꯣ ꯇꯧꯔꯦ ꯃꯗꯨ ꯑꯌꯥꯝꯕꯅꯗꯤ ꯁꯣꯏꯋꯤꯡꯅ ꯑꯌꯥꯝꯕ ꯇꯧꯋꯦ ꯑꯗꯣꯒ ꯑꯗꯨꯒ ꯄꯥꯝꯕꯤ ꯑꯩꯈꯣꯏꯒꯤ ꯀꯩꯅꯣ ꯇꯧꯕ ꯍꯧꯖꯤꯛꯀꯤ ꯕ꯭ꯔꯣꯅ ꯍꯥꯏꯕꯗꯨ ꯑꯗꯨꯁꯨ ꯑꯗꯨꯝ ꯌꯥꯎꯋꯦ ꯍꯥꯏꯗꯤ ꯈꯔ ꯑꯋꯥꯠ ꯑꯄꯥ ꯍꯥꯏꯗꯤ ꯃꯥꯒꯤ ꯁꯤꯆꯨꯋꯦꯁꯟꯗꯨꯒꯤ ꯃꯥꯒꯤ ꯀꯟꯗꯤꯁꯟꯗꯨꯒꯤ ꯍꯥꯏꯇꯥꯔꯦꯅꯦ ꯐꯤꯜꯗꯨꯒꯤ
ꯑꯥ
ꯑꯗꯨꯃꯥꯏꯅ ꯑꯣꯏꯅ ꯇꯧꯋꯦ ꯑꯗꯨ ꯈꯔ ꯋꯥꯏꯊꯣꯛ ꯋꯥꯏꯁꯤꯟ ꯑꯗꯨꯃꯥꯏꯅ ꯑꯇꯣꯞꯄꯗꯩꯁꯨ ꯇꯧꯋꯦ ꯑꯗꯣ ꯑꯌꯥꯝꯕꯅꯗꯤ ꯁꯣꯏꯌꯤꯡꯅ ꯑꯌꯥꯝꯕ ꯇꯧꯋꯦ ꯍꯥꯏꯗꯤ ꯑꯗꯨꯅꯁꯨ ꯍꯦꯟꯅ ꯅꯨꯡꯉꯥꯏꯕꯅꯤꯅꯀꯣ
ꯃꯥꯅꯦ
ꯑꯗꯨꯃꯥꯏꯅ ꯇꯧꯋꯦ
ꯑꯁ ꯉꯁꯤꯒꯤ ꯉꯁꯤꯁꯦ ꯄꯨꯔꯥ ꯗꯣꯁꯥ ꯇꯥꯕ ꯋꯥꯅꯤꯗ ꯐꯤ ꯉꯁꯥꯏ ꯐꯖꯅ ꯁꯨꯒꯦ ꯍꯥꯏꯅ ꯊꯣꯛ-ꯊꯣꯛꯂꯛꯑꯒ ꯏꯁꯤꯡꯗꯣ ꯂꯩꯔꯝꯗꯕꯋꯅꯤꯗ ꯑꯁ
ꯑꯩꯅ ꯈꯜꯂꯤ ꯑꯩꯗꯤ ꯈꯜꯂꯤꯕꯅꯤ ꯑꯁ ꯑꯩ ꯌꯥꯝ ꯇꯥꯟꯃꯟꯕꯒꯤ ꯉꯁꯤ ꯗꯥꯎ ꯌꯥꯗꯕ ꯖꯥꯜꯂꯥ ꯍꯥꯏꯅ ꯈꯜꯂꯤꯕꯅꯤ
ꯍꯦ ꯍꯦ ꯍꯣꯏꯗ ꯕ꯭ꯔꯣꯗꯗꯤ ꯑꯃꯨꯛ ꯂꯩꯕꯀꯥꯟꯗꯁ ꯇꯧꯕ ꯌꯥꯕ ꯄꯣꯠꯅꯤꯗ ꯌꯥꯝ
ꯃꯥꯗꯤ ꯌꯥꯗꯤ ꯌꯥ ꯌꯥꯗꯤ ꯌꯥꯕꯅꯤꯗ ꯍꯣꯏ ꯑꯗꯨ ꯑꯣꯏꯔꯁꯨ ꯈꯔ ꯁꯨꯗꯣꯛꯀꯦ ꯍꯥꯏꯅ ꯂꯩꯕ ꯀꯥꯟꯗ ꯏꯁꯤꯡꯗꯣ ꯂꯣꯢ ꯂꯣꯢꯁꯤꯟꯈ꯭ꯔꯕ
ꯑꯣ
ꯕ꯭ꯔꯣꯗꯤ ꯍꯧꯖꯤꯛꯀꯥꯟꯁꯦ ꯀꯩ ꯀꯩꯗꯤ ꯇꯧꯔꯤꯒꯦ ꯍꯥꯗꯤ ꯌꯥ ꯀꯩꯅꯣꯒꯨꯝꯕ ꯇꯧꯔꯤꯕ꯭ꯔꯥ ꯁ꯭ꯇꯗꯤꯒꯨꯝꯕ ꯇꯧꯕ꯭ꯔꯥ ꯅꯠ ꯇ꯭ꯔꯒ ꯖꯣꯕꯒꯨꯝꯕ ꯇꯧꯔꯛꯕ꯭ꯔꯥ
ꯑꯩ ꯁ꯭ꯇꯗꯤ ꯑꯩ ꯁ꯭ꯇꯗꯤ ꯁ꯭ꯇꯗꯤ ꯁ꯭ꯇꯗꯤ ꯇꯧꯕꯗꯤ ꯂꯣꯢꯔꯦ ꯑꯗꯨꯝ ꯖꯣꯕ ꯊꯤꯔꯒ ꯑꯗꯨꯝ ꯂꯩꯌꯦꯗ
ꯑꯣ ꯖꯣꯒꯨꯝꯕꯗꯤ ꯑꯗꯨꯝ ꯑꯣ ꯊꯤꯗꯤ ꯊꯤꯔꯤꯑꯕꯀꯣ
ꯊꯤ ꯑ ꯊꯤ ꯊꯤꯔꯒ ꯂꯩ
ꯑ ꯀꯩ ꯀ ꯀꯔꯝꯕ ꯖꯣꯕ ꯃꯈꯟꯗꯅ ꯀꯔꯝꯕ ꯄꯥꯝꯃꯤꯅꯣ
ꯑꯩꯅ ꯑꯩ ꯑꯉꯥꯡ ꯑꯣꯏꯔꯤ ꯑꯉꯥꯡ ꯇꯝꯒꯤ ꯄꯥꯝꯔꯛꯄ ꯖꯣꯞꯁꯤꯗꯤ ꯑꯩꯗꯤ ꯃꯤꯂꯤꯇ꯭ꯔꯤꯗ ꯄꯝꯔꯥꯛꯏꯅꯦ
ꯑꯥ ꯑꯗꯨꯗꯤ ꯕ꯭ꯔꯣꯒꯤꯁꯦ ꯀꯩꯅꯣꯒꯨꯝꯕ ꯑꯗꯨꯝ ꯑꯣꯏꯔꯝꯗꯧ ꯃꯥꯜꯂꯦ ꯗꯤ ꯑ ꯀꯅꯣꯒꯨꯝꯕꯁꯨ ꯑꯗꯨꯝ ꯌꯥꯔꯦ ꯑꯦꯟ ꯗꯤ ꯑꯦ ꯂꯁꯨ ꯂꯩꯔꯦ ꯁꯤ ꯗꯤ ꯑꯦꯁ ꯂꯩꯔꯦ
ꯍꯣꯏ ꯑꯗꯨꯒꯨꯝꯕ ꯑꯗꯨꯒꯨꯝꯕ ꯂꯥꯏꯟꯗ ꯑꯩ ꯇ꯭ꯔꯥꯏ ꯇꯧꯔꯝꯕꯅꯤ
ꯑꯣ ꯕ꯭ꯔꯣ ꯀꯩꯅꯣꯒꯨꯝꯕꯗꯤ ꯇꯧꯗ꯭ꯔꯣ ꯑꯥ ꯀꯑꯦꯛꯖꯥꯝꯒꯤ ꯄ꯭ꯔꯤꯄꯦꯔꯦꯁꯟꯒꯨꯝꯕ ꯑꯗꯨꯝꯕꯒꯤ ꯇꯧꯗ꯭ꯔ ꯑꯗꯨꯝꯕꯒꯤ ꯆꯪꯅꯕ ꯍꯥꯏꯒꯗ꯭ꯔꯥ
ꯇꯧꯋꯦ
ꯑꯣ ꯀꯌꯥꯝ ꯀꯨꯏꯔꯒꯦ ꯕ꯭ꯔꯣꯗꯤ ꯑꯦꯇꯦꯝ ꯀꯌꯥꯔꯃꯨꯛꯇꯤ
ꯑꯦꯇꯦꯝꯖꯦ ꯑꯃ ꯑꯅꯤ ꯈꯛꯇ ꯉꯥꯏꯔꯤꯗ ꯑꯩꯗꯤ ꯍꯧꯕꯗ ꯉꯥꯏꯔꯤꯅꯤ
ꯑꯣ ꯍꯧꯕꯗ ꯉꯥꯏꯔꯤꯌꯦꯕ
ꯑꯣꯏ
ꯍꯣꯏ ꯕ꯭ꯔꯣ ꯈꯟꯕꯁꯨ ꯑꯣꯏꯁꯅꯨ ꯕ꯭ꯔꯣ
ꯈꯟ ꯈꯟꯒꯗ꯭ꯔꯥ ꯍꯥꯏꯅꯗꯤ ꯀꯩꯅꯣ ꯇ꯭ꯔꯥꯏꯗꯤ ꯇꯧꯗꯤ ꯇꯧꯔꯝꯅꯤ ꯍꯥꯏꯕꯗꯤ ꯑꯩꯈꯣꯏ ꯄꯨꯛꯆꯤꯗ ꯇ꯭ꯔꯥꯢ ꯇꯧꯔꯝꯗ꯭ꯔꯗꯤ ꯅꯍꯥꯟꯋꯥꯢ ꯔꯤꯒ꯭ꯔꯦꯠ ꯆꯠ ꯍꯣꯔꯦꯟ ꯋꯥꯢ ꯔꯤꯒ꯭ꯔꯦꯠ
ꯑꯣ ꯃꯥꯅꯦ ꯃꯥꯅꯦ ꯆꯨꯝꯃꯦ ꯑꯗꯨꯅ ꯍꯥꯢꯗꯤ ꯀꯩꯅꯣ